ꯍꯜꯂꯣ ꯇꯔꯣ
ꯇꯥꯏꯌꯦꯦ ꯁꯠ ꯁꯠ ꯄꯥꯏꯈꯠꯇꯤ ꯍꯦ ꯅꯪꯁꯨꯣ
ꯀꯩꯖꯧꯅꯤꯅ ꯍꯧꯖꯤꯛ ꯍꯧꯖꯤꯛ ꯐꯥꯎ ꯍꯧꯖꯤꯛ ꯐꯥꯎ ꯎꯝꯗ꯭ꯔꯦ ꯅꯪꯗꯤ
ꯅꯪ ꯉꯥꯏꯔꯤꯅꯤ ꯀꯩꯅꯣ
ꯑꯩꯁꯨ ꯈꯪꯗꯦꯅꯦ ꯑꯩꯁꯨ ꯍꯧꯖꯤꯛ ꯈꯛꯇ ꯀꯩꯅꯣ ꯑꯩꯈꯣꯏ ꯕꯥꯔꯗꯦ ꯄꯥꯔꯇꯤ ꯂꯣꯏꯔ ꯇꯣꯗꯨ ꯑꯕꯅꯤꯕ ꯑꯗꯨꯝ ꯅꯒꯣ ꯃꯤꯁꯦꯁ ꯎꯕ
ꯍꯥꯥ
ꯑꯩꯁꯨ ꯍꯧꯁꯦ ꯕꯔꯦ ꯄꯥꯔꯇꯤ ꯂꯣꯏꯔꯒ ꯇꯨꯝꯃꯒꯦ ꯇꯧꯔꯦꯕ ꯅꯪ ꯑꯃꯨꯛ ꯃꯦꯁꯦꯖ ꯊꯥꯔꯛꯑꯦꯕ ꯋꯥꯆꯦꯞꯇ
ꯅꯪ ꯊꯣꯔꯛꯄꯗꯣ ꯉꯥꯏꯔꯤ ꯑꯗꯨꯒꯤ ꯅꯪ ꯊꯣꯔꯛꯇꯕꯒꯤ ꯇꯨꯝꯗ꯭ꯔꯤꯅꯦ
ꯊꯥꯅ ꯈꯪꯉꯗꯤ ꯉꯁꯥꯏꯅ ꯀ ꯇꯧꯍꯧꯗꯣꯏꯕ ꯖꯤꯔꯤ ꯀꯥꯏ ꯆꯪ ꯆꯒꯦ
ꯍꯥꯎꯗꯦ ꯌꯦꯟꯁꯥꯡ ꯍꯪꯕꯁꯤꯗꯤꯀꯣ
ꯍꯧꯋꯥꯏꯅꯦ ꯍꯧꯋꯥꯏ ꯃꯔꯨ
ꯒꯗꯤ ꯍꯥꯎꯣꯏ ꯀꯩꯅꯤ
ꯅꯗꯤ ꯍꯥꯎꯔꯝꯕꯅꯤ
ꯍꯣꯏ ꯉꯁꯤꯗꯤ ꯍꯥꯎꯔꯦ ꯍꯥꯏꯕ ꯇꯥꯔꯦ ꯑꯣꯏꯔꯃꯤ ꯆꯥꯡꯂ ꯑꯣꯏꯔꯒ ꯆꯥꯔꯦ ꯅꯨꯡꯉꯥꯏꯔꯦ
ꯌꯥꯝ ꯊꯦꯡꯅ ꯆꯠꯂꯤꯗꯣ ꯀꯩꯒꯤꯅꯣ ꯁꯥꯕꯤꯅ
ꯀꯔꯍꯥꯏꯔꯛ ꯑꯩ ꯊꯦꯡꯅ ꯆꯠꯒꯦ
ꯅꯪ ꯍꯧꯖꯤꯛꯇ ꯍꯜꯂꯛꯄꯗ ꯉꯥꯏꯔꯤ ꯍꯥꯏꯔꯒ
ꯔꯨꯝꯗ ꯍꯥꯏꯕ ꯑꯩꯅ ꯃꯈꯥꯗ ꯕꯥꯔꯗꯦ ꯇꯧꯕ ꯑꯗꯨꯒ ꯇꯨꯝꯂꯤꯉꯥꯏ ꯑꯩꯒꯤ ꯔꯨꯝꯗ ꯑꯃꯨꯛ ꯃꯊꯛꯇ ꯀꯥꯈꯠꯄ ꯑꯗꯨꯒꯤ ꯃꯤꯗ ꯑꯣ ꯉꯁꯤꯗꯤ ꯀꯔꯥꯏ ꯀꯔꯥꯏꯗ ꯆꯠꯂꯨꯒꯦꯅ ꯌꯨꯝꯗ ꯑꯗꯨꯝ ꯂꯩꯌꯦꯕ ꯉ ꯁꯤ ꯀꯥꯏ ꯀꯔꯦ ꯆꯦꯕꯅꯥ
ꯑꯩꯅ ꯕꯨꯀꯥꯏ ꯆꯠꯀꯅꯤ ꯌꯨꯝꯗ ꯑꯗꯨꯝ ꯂꯩꯕ ꯅꯠꯇꯅ
ꯂꯩꯗꯅ ꯊꯕꯛ ꯆꯠꯐꯝ
ꯌꯨꯝꯗ ꯏꯆꯥꯁꯤꯡ ꯁꯦꯟꯅꯔꯦ ꯆꯠꯊꯣꯛꯄꯒ ꯌꯥꯗꯦꯗ
ꯍꯌꯦꯡ ꯁꯟꯗꯦ ꯆꯔꯆ ꯆꯠꯇꯔꯣ ꯅꯣꯏ ꯃꯅꯥꯗ ꯆꯔꯆ ꯂꯩꯕ꯭ꯔꯥ ꯑꯥ
ꯂꯩꯕꯕꯨꯗꯤ ꯂꯩꯌꯦ ꯑꯩꯗꯤ
ꯌꯥꯝ ꯂꯞꯄꯔ
ꯑꯩꯒꯤꯗꯤ ꯅꯪ ꯈꯪꯗ꯭ꯔꯣ
ꯈꯪꯉꯦ
ꯑꯗꯨꯒ ꯀꯩꯒꯤꯅꯣ ꯍꯌꯦꯡ ꯆꯠꯀꯗꯔꯥ ꯍꯪꯉꯤ
ꯑꯦ ꯑꯗꯨ ꯅꯪ ꯅꯪꯗꯤ ꯉꯁꯤꯅꯦꯀꯣ ꯑꯁ ꯁꯣꯏꯔꯦ ꯁꯣꯏꯦꯔꯦ ꯁꯥꯎ ꯌꯥꯗꯦ ꯑꯩ ꯑꯁꯦꯡꯕ ꯀꯥꯎꯔꯦ ꯅꯨꯡꯃꯥꯏꯁꯤ ꯑꯁꯨꯝ ꯍꯌꯦꯡ ꯆꯥꯗ ꯆꯔꯆ ꯀꯔꯤꯅꯣ ꯀꯣꯝ ꯀꯣ ꯃꯆꯥꯅꯨꯄꯤ ꯎꯝ ꯑꯦꯄ ꯇ ꯆꯤꯟꯃꯤ ꯍꯥꯏꯌꯦ ꯃꯥꯒ ꯆꯔ ꯆꯠꯄ ꯐꯪꯉꯔꯣꯏ ꯏꯃꯥꯟꯅꯕꯤꯅꯁꯨꯨ ꯉꯁꯥꯏ ꯅꯪ ꯍꯌꯦꯡꯠ ꯆꯠꯂꯣꯏꯗ꯭ꯔꯣ ꯍꯪꯉꯦꯕ ꯑꯩꯅ ꯆꯠꯂꯣꯏ ꯍꯥꯏꯕꯅꯦ ꯃꯥ ꯃꯇꯗ ꯆꯠꯂꯅꯤ ꯍꯌꯦꯡꯅꯦ
ꯊꯕꯛ ꯌꯥꯝ ꯆꯤꯜꯂꯤꯦꯅꯦꯅ ꯂꯩꯁꯥꯕꯤꯁꯦ
ꯊꯔꯅ ꯁꯕ ꯍꯥꯏꯔꯤ ꯅꯣꯏꯕꯨ ꯀꯣ ꯇꯕ ꯐꯥꯎ ꯁꯨ ꯐꯪ ꯐꯪꯗꯦ ꯃꯇꯝ ꯂꯩꯕ ꯆꯃꯤꯟ
ꯂꯣꯏꯔꯦ ꯅꯪ ꯌꯨꯝ ꯄꯥꯟ ꯊꯣꯛꯣꯛꯄ꯭ꯔꯣ ꯀꯥꯟꯅꯗꯦ
ꯑꯣꯏ ꯏꯗ꯭ꯔꯦ
ꯉ ꯂꯩꯒꯦ
ꯇꯃ ꯍꯥꯡꯅꯤꯡꯉꯥꯏꯅꯤ
ꯃꯇꯔꯁꯨ ꯋꯥꯏ ꯍꯥꯏꯅ ꯏꯩꯅ ꯃꯤꯁꯤꯅꯦ ꯑꯅꯦ
ꯅꯪ ꯅꯨꯡꯉꯥꯏꯒꯗꯕ ꯅꯨꯄꯥꯗ ꯀꯣꯛ ꯂꯩꯁꯜꯂꯣ ꯀꯔꯤꯔꯥ
ꯃꯗꯤ ꯃꯅ ꯄꯥꯁꯨ ꯂꯩꯏꯗꯅꯤ ꯍꯧꯖꯤꯛꯀ ꯌ ꯀ ꯀꯅꯤꯄꯥꯉꯇꯦ ꯀꯗꯥ ꯏꯒꯤ
ꯑꯇꯩꯗꯤꯀꯣ ꯅꯨꯡꯉꯥꯏꯒꯗꯕ ꯌꯥꯝ ꯊꯤꯕ ꯚꯥꯏ ꯑꯩꯈꯣꯏꯒꯤ ꯖꯥꯠꯁꯦ ꯀꯔꯤꯒꯤꯔꯥ ꯀꯣ
ꯑꯩꯈꯣꯏꯗꯤ ꯑꯩꯈꯣꯏꯅ ꯑꯩꯈꯣꯏ ꯑꯣꯏꯗꯕꯅꯤꯅ ꯅꯨꯄꯥꯁꯤꯡꯁꯨ ꯑꯣꯏꯕ ꯁꯨꯛꯂꯥꯛ ꯂꯥꯛꯇꯤꯅꯤ ꯑꯩꯈꯣꯏꯅ ꯈꯔ ꯀꯩꯅꯣ ꯍꯩꯁꯤꯡꯉꯒ ꯇꯧꯔꯒ ꯂꯩꯔꯝꯃꯅꯤ
ꯍꯩ ꯍꯩꯁꯤꯡꯉꯣ ꯅꯣꯏꯁꯨ ꯀꯔꯤꯅꯣ
ꯅꯨꯄꯥꯁꯤꯡꯁꯨ ꯐꯖ ꯐꯖꯕ ꯂꯥꯛꯇꯣꯏꯕ ꯑꯗꯨꯁꯨ ꯅꯠꯇꯦ ꯑꯩꯈꯣꯏꯅ ꯀ ꯇꯤꯜꯂꯧ ꯋꯥꯏ ꯑꯣꯏꯔꯒ
ꯍꯩꯁꯤꯡꯉꯣ ꯍꯥꯏꯅ ꯍꯩꯁꯤꯡꯉꯣ ꯍꯥꯏꯅ ꯇꯝꯗ ꯂꯩꯍꯜꯂꯒ ꯀꯔꯤꯒꯤ ꯐꯪꯉꯤꯅꯣ
ꯍꯩꯁꯤꯡꯉꯁꯨ ꯂꯥꯛꯇꯕꯗꯣ ꯂꯥꯛꯂꯁꯨ ꯖꯒꯣꯠ ꯆꯥꯗꯕ ꯉꯥꯛꯇ
ꯃꯤꯗꯤ ꯎꯔꯗꯤꯀꯣ ꯎꯔꯗꯤ ꯍꯦꯛꯇ ꯐꯥꯎꯥꯎ ꯃꯤꯦꯗꯤꯌꯥꯝ ꯐꯥꯕ ꯍꯥꯏ
ꯃꯩ ꯅꯨꯄꯥ ꯑꯃꯗꯤ ꯂꯥꯛꯏꯅꯤ ꯌꯥꯝ ꯆꯥꯎꯕ ꯑꯩꯅꯁꯨ ꯑꯄꯥꯝꯕ ꯑꯩꯒꯤ ꯏ ꯇꯥꯏꯁꯨ ꯑꯣꯏꯕ ꯑꯃꯗꯤ ꯂꯥꯛꯑꯦꯕ ꯑꯗꯣ ꯑꯩꯅ ꯅꯨꯡꯁꯤꯕ ꯑꯃ ꯂꯩꯔꯨꯕꯅꯤꯅ ꯎꯄꯥꯏ ꯂꯩꯇ꯭ꯔꯤꯗ ꯑꯗꯨꯝ ꯊꯥꯗꯣꯛꯈ꯭ꯔꯅꯤ ꯀꯔꯤꯄꯥꯏ ꯂꯩꯔꯤꯅꯤ
ꯅꯪ ꯅꯪꯕꯨ ꯃꯄꯥꯟ ꯃꯄꯥꯟ ꯊꯣꯛꯑꯔꯣꯏꯗ꯭ꯔꯣ
ꯃꯄꯥꯟ ꯊꯣꯛ ꯏꯗꯦꯗ ꯃꯄꯥꯟ ꯊꯣꯛ ꯄꯗ ꯎ ꯗꯏ
ꯅ ꯅꯣꯏ ꯏꯃ ꯅꯣꯏ ꯏꯃꯥꯒ ꯏꯄꯥꯒ ꯁꯦꯟꯅꯔꯒꯦ ꯍꯥꯏꯔꯣ
ꯁꯤ ꯌꯥꯔꯒꯦ ꯑꯩꯗꯤ ꯈꯨꯟꯗ ꯌꯨꯝ ꯄꯥꯜꯂꯅꯤ ꯀꯩꯅꯣ ꯈꯨꯟꯗꯨꯗ ꯃꯣꯏꯒ ꯂꯩꯃꯤꯟꯅꯔꯅꯤ ꯑꯩꯒꯤ ꯈꯨꯟꯒꯤ ꯂꯨꯄꯥ ꯅꯨꯡꯁꯤꯅꯔꯤꯅꯤ
ꯌꯥꯝ ꯀꯔꯤ ꯍꯥꯏꯁꯤꯔꯦ ꯌꯥꯝ ꯊꯥꯖꯕ ꯋꯥꯡ ꯊꯥꯖꯕꯒꯤ ꯋꯥꯡꯃꯗꯅꯤ ꯅꯪꯅ ꯇꯧꯔꯤꯁꯦ
ꯁꯤ ꯃꯅꯤꯗꯤ ꯈꯨꯟꯗ ꯂꯩ ꯇꯔꯦꯅꯦ
ꯎꯝ ꯊꯣꯛꯣꯛꯄꯅꯤꯗꯀꯣ
ꯐꯣꯄꯅꯤ ꯑꯩꯒꯤ ꯂꯩꯕꯥꯛꯁꯤ ꯨꯝ ꯄꯟ꯭ ꯐ ꯑꯗꯨ ꯂꯩ ꯁꯔꯗ
ꯅꯣꯏꯗ ꯀꯔꯤꯔꯥ ꯑꯗꯨꯝ ꯄꯪꯀꯣꯏ ꯀꯣꯏꯁꯤꯜꯂꯣ
ꯑꯗꯨꯗ ꯃꯥꯃ ꯑꯃꯔꯔꯖꯟ ꯀꯣꯏꯂꯒ ꯂꯂꯒꯅꯦ ꯍꯥꯏꯖꯤ ꯗꯣꯏꯅꯤ ꯀꯩꯁꯨ ꯀꯥꯔ ꯏꯃ ꯋꯥꯂꯧꯗꯤ ꯃꯣꯡꯆꯨꯗ꯭ꯔ ꯅꯣꯏꯔꯣꯟꯗꯗꯌꯥ
ꯈꯔ ꯈꯔ ꯆꯨꯕ ꯃꯥꯂꯩ ꯐꯦꯟꯒꯤ ꯃꯈꯣꯟꯅ ꯅꯣꯡ ꯇꯥꯕ ꯃꯒꯤ ꯃꯄꯣꯒꯠꯇ ꯑꯗꯨ꯭ꯔꯦ
ꯁꯣꯏ ꯂꯦ ꯐꯖꯅꯁꯨꯨꯔꯔꯤ ꯍ ꯍꯧꯖꯤꯦ ꯅꯣꯡꯖꯨꯔꯔꯤ ꯑꯩꯈꯣꯏꯗꯤ ꯈꯔ ꯅꯨꯡꯉꯥꯏꯅꯤ ꯇꯨꯝꯕꯁꯨ ꯅꯨꯡꯉꯥꯏꯅꯤ ꯍꯪꯉꯣꯏ ꯑꯣꯏꯣꯏꯕꯅꯤꯅꯦ
ꯑꯁ ꯅꯣꯣꯏꯒꯤ ꯃꯊꯥꯛꯛꯇ ꯃꯈꯣꯟꯗꯨ ꯎꯝ ꯇꯥꯏ ꯅꯣꯡꯒꯤ ꯃꯈꯣꯟꯗꯨ
ꯃ ꯐꯖꯦ ꯅ ꯆꯨꯣꯏ ꯍꯧꯖꯤꯦ ꯀꯥꯏꯅꯅꯦ ꯍꯥꯥ ꯁꯔꯣ ꯁꯔ
ꯁꯤꯗꯁꯨ ꯆꯨꯕ ꯆꯨꯕꯗꯣ ꯃꯈꯣꯟ ꯄꯥꯛ ꯇꯥꯗꯦ
ꯅꯪꯗꯤ ꯀꯩꯗꯧꯉꯩ ꯑꯩ ꯁꯣꯝꯗ ꯂꯥꯛꯀꯅꯤ ꯁꯤꯗ
ꯎꯪꯗꯦ ꯂꯥꯛꯀꯗꯕ ꯀꯣꯏꯔꯛꯑꯣ ꯅꯣꯏꯁꯨ ꯅꯣꯡꯃꯗ ꯀꯔꯤꯔꯥ
ꯀꯣꯏꯔꯛꯀꯦꯗꯤ ꯇꯧꯕꯅꯤ ꯑꯩꯈꯣꯏꯗꯨꯗ ꯌꯨꯝꯗꯁꯨ ꯅꯣꯡꯃ ꯀꯣꯏꯕ ꯆꯠꯀꯦ ꯇꯧꯕꯅꯤꯅ ꯑꯗ ꯃꯣꯏꯒꯤ ꯌꯨꯝ ꯃꯐꯝꯁꯨ ꯀꯪꯗꯦ ꯅꯍꯥꯟꯗꯤ ꯑ ꯅꯣ ꯏꯒ ꯅꯒꯅꯕ ꯔ ꯀꯥꯏꯅꯤ
ꯑꯥ ꯅꯪꯅꯥꯑ
ꯑꯣ ꯑꯗꯨꯗꯤ ꯐꯔꯦꯅꯦ ꯅꯍꯥꯟ ꯑꯩꯕꯨꯁꯨ ꯁꯟꯗꯦ ꯅꯨꯃꯤꯠꯇ꯭ꯔ ꯀꯩꯅꯣ ꯀꯣꯏꯕ ꯂꯥꯛꯑꯣ ꯁꯤꯡꯖꯨ ꯆꯥꯃꯤꯟꯅꯁꯦ ꯂꯥꯛꯑꯣ ꯍꯥꯏꯕ ꯍꯣꯏ ꯑꯩꯅ ꯍꯣꯏ ꯂꯥꯛꯀꯦ ꯍꯥꯏꯔꯒ ꯈꯣꯏ ꯎ ꯇꯆꯣꯏ ꯃꯣꯏ ꯆꯀꯔꯤ ꯑꯗꯤ ꯆꯀꯔꯤꯗꯨꯅ ꯅꯇ
ꯎꯝ
ꯀꯩꯅꯣ ꯅꯣꯏ ꯃꯐꯝꯁꯨ ꯈꯪꯗꯦꯅꯦ ꯍꯟꯗꯛ ꯑꯩꯈꯣꯏ ꯌꯨꯝꯁꯨ ꯍꯣꯡꯗ꯭ꯔꯦꯅꯦ ꯀꯔ ꯍꯥꯏꯗꯅꯣ ꯅꯍꯥꯟꯗꯤ ꯖꯣꯟ ꯀꯌꯥꯗꯅꯣ ꯂꯩꯕꯅꯦ ꯍꯟꯗꯛꯅ ꯖꯣꯟ ꯇꯨꯗ ꯂꯩ ꯍꯥꯏꯕ ꯈꯪꯒꯦ
ꯇꯔꯤꯔ ꯑꯩꯈꯣꯏ
ꯇꯅ ꯄ꯭ꯔꯣ
ꯅꯠꯇ ꯐꯣꯔꯅꯦ
ꯑꯣ ꯑꯗꯨꯗꯅꯤꯅꯦ ꯑꯩꯅ ꯀꯥꯎꯔꯤ ꯁꯤ ꯃꯐꯝꯗꯨ ꯐꯖꯅ ꯈꯪꯗꯦꯕ ꯆꯠꯄ ꯅꯨꯡꯉꯥꯏꯇꯦꯕ ꯃꯐꯝ ꯈꯪꯗ꯭ꯔꯗꯤ
ꯎꯝ
ꯅꯣꯡꯃ ꯀꯣꯏꯕ ꯂꯥꯛꯀꯦ ꯏ ꯄꯁꯤꯗ ꯑꯣ ꯏꯗꯤꯁꯤꯤꯒ ꯇꯨꯡ ꯀꯦꯅꯦ
ꯎꯝ ꯐꯣꯟ ꯇꯧꯔꯛꯀꯦ ꯍꯥꯏꯔꯒ ꯌꯥꯗꯦ ꯇꯥꯕ꯭ꯔꯣ
ꯇꯥꯏꯅꯦ ꯀꯩꯩꯅꯣꯅꯤ ꯅꯣꯏ ꯎ ꯈ꯭ꯔꯤꯁꯃꯥꯁ ꯃꯇꯝꯗ ꯂꯥꯛꯇꯣꯏꯔꯥ ꯅꯣꯏ ꯈꯨꯟꯗ
ꯑꯁ ꯂꯥꯟꯅꯤꯡꯉꯥꯏ ꯂꯩꯐꯝ ꯂꯩꯇ꯭ꯔꯦ
ꯁ꯭ꯋꯥꯏꯗ ꯑꯗꯨꯝ ꯇꯧꯗꯣꯏꯔꯥ
ꯎ ꯈꯪꯗ꯭ꯔꯦ ꯃꯇꯝ ꯌꯧꯕ ꯀꯥꯟꯗ ꯈꯟꯅꯔꯅꯤ ꯑꯗꯨꯗꯤ
ꯑꯩꯁꯨ ꯈꯪꯗꯦꯅꯤ ꯏꯃꯥꯅꯗꯤ ꯑꯩꯅ ꯈ꯭ꯋꯥꯏꯗꯒꯤ ꯅꯨꯡꯁꯤꯖꯕ ꯇꯤꯟꯅꯔꯨꯔꯕ ꯅꯨꯄꯤ ꯆꯦ ꯗꯅꯦ ꯃꯌ ꯄꯥꯟꯗꯅꯅꯦ ꯕꯟꯗ ꯂꯩ ꯌꯥꯎꯗ꯭ꯔꯤ ꯇꯂꯦ ꯁꯤꯃ
ꯀꯔꯤꯔꯥ ꯑꯗꯨꯝ ꯂꯩꯏꯊꯣꯛꯑꯣ ꯌꯥꯎꯗꯕꯤꯗ
ꯊꯟꯗ ꯑꯣꯏꯔꯅꯤ ꯆꯔ ꯈ꯭ꯔꯤꯁꯃꯥꯁ ꯃꯇꯝꯗꯗꯤ ꯑꯩꯃꯥꯒ ꯐꯖꯅꯖꯩ
ꯀꯏꯔ ꯀꯏꯔ ꯔ ꯅꯪꯁꯦ ꯀꯨꯏꯔꯔꯣꯏꯅꯦ ꯍꯣꯡꯈ꯭ꯔꯅꯤꯅꯦ
ꯈꯪꯗꯦꯅꯤ ꯑꯩꯁꯨ ꯇꯝꯕ ꯉꯝꯗꯦꯅꯤ ꯈꯪꯗꯦꯅꯤ
ꯎꯝ ꯐꯖꯈ꯭ꯔꯕ ꯃꯐꯝꯁꯦ ꯊꯥꯗꯣꯛꯑꯝꯂꯒ
ꯃꯥꯕꯨꯁꯨ ꯑꯩ ꯌꯥꯝ ꯀꯩꯅꯣ ꯊꯥꯖꯗꯕꯅꯤꯅ ꯃꯥ ꯑꯗꯨꯃꯥꯏꯅ ꯇꯧꯒꯅꯤ ꯍꯥꯏꯕꯗꯨꯅꯤ ꯅꯨꯄꯥꯥꯁꯨ ꯑꯅꯤ ꯑꯍꯝ ꯀꯔꯒ ꯑꯇꯣꯞꯄ ꯅꯨꯄꯥ ꯈꯪꯗꯕꯤꯗꯤ ꯃꯌꯨꯝ ꯄꯦꯟꯒꯅꯤ ꯄꯥꯟꯒꯅꯤꯅꯦ
ꯍꯧꯖꯤꯛ ꯐꯥꯎꯕꯥꯅꯤꯈꯣ ꯇꯧꯗꯦ ꯃꯔꯛ ꯃꯔꯛꯇꯗꯤ ꯋꯥꯆꯦꯠꯇꯗꯤ ꯄꯥꯎ ꯐꯥꯎꯅꯩꯒ
ꯀ ꯀꯥꯏ ꯅ ꯊꯣꯛꯑꯣ ꯀꯔꯤꯔ ꯑꯇꯨꯒ ꯃꯥꯟꯅꯕꯗ ꯀꯣꯛ ꯀꯥꯏꯅꯊꯣꯛꯑꯒ ꯃꯥꯟꯅꯕꯗ ꯂꯩꯁꯤꯟ ꯀꯣꯏꯊꯣꯛ ꯀꯣꯏꯌꯨ
ꯃꯅꯥꯃ ꯀꯣꯏꯅꯤꯉꯥꯏꯁꯨꯅ ꯃꯤꯒꯤ ꯊꯃꯣꯏ ꯊꯨꯒꯥꯏꯕ ꯅꯨꯡꯉꯥꯏꯇꯦꯅꯦ
ꯎꯝ
ꯃꯤꯒꯤ ꯊꯝꯃꯣꯏ ꯊꯨꯒꯥꯏꯕꯕꯁꯤ ꯀꯩꯅꯣ ꯄꯥꯞ ꯆꯦꯜꯂꯤꯅꯤ
ꯃꯥꯟꯅꯗꯕ ꯍꯥ ꯃꯥꯟꯅꯗꯕꯁꯦ ꯀꯣꯏꯔꯤꯉꯩꯗꯗꯤ ꯐꯕꯅꯦ ꯊꯨꯡꯅꯈ꯭ꯔꯀꯀꯣ ꯑꯩꯉꯣꯟ ꯑꯩꯉꯣꯟꯗꯒꯤ ꯈꯪꯉꯦ ꯌꯥꯝ ꯌꯥꯝ ꯅꯨꯡꯉꯥꯏꯇꯕꯅꯦ
ꯑꯁ ꯑꯗꯨꯗꯅꯦꯅꯦ ꯌꯨꯝ ꯄꯥꯟꯅꯤꯡꯗ꯭ꯔꯦ ꯍꯥꯏꯔꯤꯁꯦ
ꯑꯗꯨꯅꯤ
ꯇꯜꯂꯤ ꯂꯩꯁꯥꯔꯤꯉꯩ ꯂꯩꯁꯥꯔꯤꯉꯩꯗꯅ ꯃꯑꯣꯡ ꯑꯃ ꯌꯨꯝ ꯄꯥꯏꯔꯒ ꯃꯑꯣꯡ ꯑꯃ ꯃꯇꯧ ꯑꯃ ꯑꯣꯟꯊꯣꯛꯑꯗꯤ ꯎꯝ ꯁꯣꯏꯗ꯭ꯔꯦ ꯈꯠꯅꯕꯗꯤ ꯇꯜꯂꯤ
ꯃꯥꯟꯅꯕ ꯃꯁꯤꯅ ꯅꯨꯡꯉꯥꯏꯕꯅꯤ ꯃꯅꯗꯕꯁꯦ ꯌꯥꯝ ꯅꯨꯡꯉꯥꯏꯇꯕꯅꯤ ꯑꯩꯉꯣꯟꯗꯒꯤ ꯈꯪꯈ꯭ꯔꯦ
ꯍꯧꯖꯤꯛꯅ ꯀꯔꯥꯏꯗ ꯀꯅꯥꯗ ꯑꯃꯨꯛ ꯊꯤꯗꯨꯏꯅꯣ ꯈꯪꯗꯦ ꯀꯣꯛ ꯉꯥꯎꯔꯦꯗ
ꯍꯥꯍ ꯉꯥꯏꯑꯣ ꯈꯔ ꯈꯔ ꯐ ꯈꯔ ꯈꯔ ꯐꯕ ꯊꯦꯡꯅꯔꯗꯤ ꯏꯪꯒꯤꯠ ꯄꯤꯌꯨ
ꯉꯁꯤꯁꯨ ꯑꯃ ꯊꯦꯡꯅꯅꯤ ꯏꯪꯒꯤꯠ ꯄꯤꯅꯤ ꯏꯟꯇꯔꯦꯁ ꯄꯤꯅꯤ ꯌꯥꯝ ꯉꯥꯎꯕ ꯃꯥꯜꯂꯦ ꯑꯗꯨꯏ ꯅꯨꯄꯥꯗꯨ
ꯍ
ꯑꯩꯈꯣꯏ ꯀꯩꯅꯣ ꯃꯣꯃꯣ ꯆꯥꯒꯦ ꯆꯠꯄ ꯀꯥꯟꯗꯅꯦ ꯅꯨꯄꯥ ꯑꯃ ꯃꯐꯕ ꯀꯩꯅꯣ ꯑꯩꯒꯤ ꯏꯁꯇꯦꯇꯥꯁꯇ ꯊꯥꯒꯠꯄꯗꯣ ꯅꯦꯕꯔ ꯑꯦꯟꯗꯤꯡ ꯁꯝꯃꯔꯒꯤꯗꯣ ꯑꯗꯨ ꯍꯦꯔꯣꯛꯀꯤ ꯃꯇꯧ ꯃꯥꯟꯕ ꯃꯁꯛꯁꯨ ꯃꯥꯟꯕ ꯐꯤꯒꯔꯁꯨ ꯃꯥꯟꯕ ꯑꯃ ꯊꯦꯡꯅꯩꯌꯦꯕ ꯇꯥꯕ꯭ꯔꯥ
ꯎꯝ ꯇꯥꯏꯌꯦ ꯇꯥꯔꯤꯅꯦ ꯅꯪꯅ ꯉꯥꯡꯕꯗꯣ
ꯅꯪꯅ ꯈꯨꯝꯗꯕꯗ ꯊꯝꯈ꯭ꯔꯥꯖꯥꯠꯂꯥ ꯍꯥꯟꯅ ꯈꯟꯕ ꯊꯦꯡꯅꯔꯦ ꯑꯍꯥꯟꯕ
ꯑꯁꯤꯁꯨꯀꯣ ꯂꯥꯎꯠ ꯏꯁꯄꯤꯀꯔ ꯊꯝꯕ ꯌꯥꯔꯗꯤ ꯅꯨꯡꯉꯥꯏꯒꯗꯕꯅꯦ
ꯏꯍꯤꯡ ꯈꯣꯏ ꯏꯅꯥꯎ ꯅꯨꯄꯤ ꯑꯅꯤꯒ ꯃꯥꯟꯕꯤꯒ ꯆꯠ ꯆꯠꯃꯤꯅꯕꯀꯣ ꯅꯠꯇꯦ ꯉꯥꯎꯗꯤ ꯉꯥꯎꯗꯦꯕ ꯃꯗꯣ ꯈꯪꯗꯦ ꯕꯣ ꯁꯥꯟꯅꯕꯩꯔꯀ ꯀꯔꯥꯏ ꯆꯠꯇꯣꯏꯅꯣꯗꯤ ꯈꯪꯗꯦꯕ ꯍꯣꯏꯒ ꯆꯠꯃꯤꯟꯅꯕ ꯀꯥꯟꯗ ꯃꯣꯏ ꯃꯥꯕꯨ ꯎ